ꯂ ꯇꯄ꯭ꯔꯣ
ꯍ ꯇꯥꯏꯌꯦ
ꯑꯥꯗꯣ
ꯇꯥꯕ꯭ꯔꯣ
ꯇꯥꯕ꯭ꯔ
ꯍꯜꯂꯣ
ꯑꯕ꯭ꯔꯣ ꯀꯩꯗꯔꯟꯅ
ꯀꯩꯁꯨ ꯇꯧꯗꯦ ꯆꯥꯛ ꯆꯥꯔꯕꯣ ꯅꯪꯗꯦ ꯆꯥꯛ ꯆꯥꯔꯨꯕꯣ ꯍꯥꯏꯕ
ꯀꯗꯥꯎꯅ ꯀ ꯆꯔꯕ
ꯇꯌꯦ
ꯎ
ꯆꯥꯗꯔꯕꯣ ꯅꯪꯗꯤ
ꯄꯨꯁꯤ ꯀꯥꯏ ꯀꯥꯏ ꯆꯀꯦ
ꯉꯁꯤꯁꯦ ꯊꯕꯛ ꯆꯠꯂꯒ ꯏ ꯐꯜꯂꯒ ꯆꯥꯛ ꯆꯥꯔꯦ ꯑꯗꯨ ꯆꯥꯛ ꯆꯥꯕ ꯂꯧꯣꯏꯔꯦꯒ ꯏꯃꯥꯟꯅꯕꯒ ꯍꯣꯁꯄꯤꯇꯥꯜ ꯑꯃꯐꯥꯎ ꯆꯠꯂꯦ ꯑꯗꯨ ꯆꯠꯄ ꯂꯣꯏꯔꯒ ꯑ ꯀꯣꯏꯕꯔ ꯆꯠꯂꯦ ꯅꯪꯗꯤꯌꯦ
ꯀꯖꯥꯔꯕꯣ ꯀꯅꯤ ꯀꯅꯤ ꯆꯥꯁꯨꯨꯕ
ꯎꯝ ꯑꯣꯛꯁꯥ ꯊꯣꯡꯔꯤꯌꯦ ꯆꯥꯁꯨ ꯆꯥꯗ꯭ꯔꯤꯌꯦ ꯅꯪꯗꯤ ꯀꯩ ꯌꯦꯟꯁꯥꯡ ꯆꯥꯔꯕꯣ ꯑꯩ ꯃꯈꯣꯟ ꯇꯥꯗ꯭ꯔꯕ꯭ꯔꯣ
ꯍꯌꯦ ꯌꯦ ꯀꯥꯏ ꯆꯀꯅꯤ
ꯍꯌꯦꯡꯁꯨ ꯗ꯭ꯌꯨꯇꯤ ꯑꯃꯨꯛ ꯆꯠꯂꯅꯤꯌꯦ ꯅꯪꯗꯤ
ꯌꯥꯕ꯭ꯔꯣ ꯍꯦꯗꯤ ꯀꯥꯏ ꯆꯈ
ꯀꯔꯤ ꯇꯧꯔꯒ ꯂꯩꯕ꯭ꯔꯣ ꯇꯨꯝꯂꯒꯦ ꯍꯥꯏꯔ ꯌꯥꯝ ꯉꯜꯂꯦ
ꯌꯦꯂ ꯕ꯭ꯔꯣ ꯅꯪꯒ ꯍꯗ
ꯌꯦꯡꯉꯤꯗ ꯌꯦꯡꯕꯅꯦ ꯍꯣꯏ ꯉꯁꯤꯕꯨꯗꯤ ꯈꯪꯗꯦ ꯁꯤꯁꯤꯔ ꯌꯦꯡꯁꯤ ꯃꯣꯏꯗꯤ ꯀꯩꯅꯣ ꯌꯥꯝ ꯊꯦꯡꯅ ꯌꯦꯡꯕꯗꯣ ꯉꯝꯗꯦꯕ
ꯉꯁꯤ ꯕꯣꯜ ꯌꯦꯡꯕꯗꯣ ꯌꯥꯝ ꯅꯨꯡꯉꯥꯏꯔꯦ ꯑꯗꯣ ꯉꯥꯏꯔꯥꯡꯒꯤꯁꯨ ꯌꯥꯝ ꯅꯨꯡꯉꯥꯏꯌꯦ
ꯉꯔꯥꯡꯒꯤꯗꯤ ꯑꯩ ꯌꯦꯡꯗꯦ ꯉꯁꯤꯒꯤꯁꯨ ꯌꯦꯡꯂꯡꯉꯨꯔꯣꯏ ꯌꯦꯡꯅꯤꯡꯉꯥꯏ ꯃꯐꯝꯁꯨ ꯂꯩꯇꯦ ꯌꯦꯡꯁꯨ ꯌꯦꯡꯅꯤꯡꯗꯦ
ꯅꯁꯨꯣ ꯌꯦꯡꯕꯅ ꯑꯔꯝꯅꯀꯣ ꯍꯦꯔꯥꯡ ꯀ ꯋꯥꯗ ꯀꯣ ꯑꯩꯅ ꯕꯗꯣ
ꯀ ꯃꯤꯗꯣ ꯇꯧꯕꯗꯣ ꯌꯥꯝ ꯌꯦꯡꯕ ꯅꯨꯡꯉꯥꯏꯌꯦ ꯃꯣꯏꯒꯤ ꯍꯥꯏꯥꯏꯕꯗꯤ ꯍꯧꯖꯤꯛꯇꯤ ꯂꯤꯛ ꯅꯥꯗꯕꯅꯤꯅꯀꯣ ꯉꯝꯗꯕ ꯁꯤꯗꯣꯛ ꯇꯣꯛꯈꯕꯀꯣ ꯑꯗꯗꯤ ꯌꯥꯝ ꯃꯒꯑꯦ ꯅꯆꯣꯡ ꯅꯨꯡꯉꯦ ꯍꯝ ꯍꯝ ꯑꯗꯣ ꯑꯩ ꯀꯩꯅꯣꯉꯒꯦꯀꯣ ꯅꯍꯍꯥꯟꯗꯀꯣ ꯌꯥꯝꯅ ꯀꯩ ꯍꯥꯏꯁꯤ ꯔ ꯌꯥꯝꯅ ꯐꯖꯅꯗꯕꯗꯣ ꯑꯗꯨꯃꯥꯏꯅ ꯇꯧꯔꯤꯕꯀꯣ ꯃꯣꯏꯗꯣ ꯑꯗ ꯀ ꯃ
ꯍ
ꯎꯝ ꯆꯨꯝꯃꯦ ꯃꯗꯣ ꯃꯗꯣ
ꯑꯩ ꯌꯦ ꯕꯀꯣ ꯑꯃꯥ ꯏ
ꯎꯝ ꯑꯝ
ꯐꯦꯁ ꯇ ꯐꯦꯁ ꯑ ꯑꯝ ꯍꯥꯟꯅ ꯁꯅꯕꯤꯗ ꯑꯗꯨ ꯑꯣꯏꯗꯤ ꯌꯦꯡꯕ ꯅꯨꯡꯉꯥꯏꯌꯦ ꯑꯁꯔꯤ ꯌꯥꯕ ꯌꯥ ꯏꯗ ꯑꯦꯒ ꯑꯄꯣ ꯎꯝ ꯑꯩꯗꯣ ꯉꯁꯥꯏ ꯁꯛꯇꯧ ꯆꯂꯦꯕꯀꯣ ꯏꯃꯥꯟꯅꯕꯤꯁꯤꯡꯒ ꯑ ꯌꯥꯝ ꯅꯨꯡꯉꯥꯏꯌꯦ ꯆꯠꯄꯗꯣ ꯃꯣꯏꯅꯥ ꯀꯔꯤꯔꯥ ꯑꯗꯨꯝ ꯍꯥꯏꯔꯛꯑꯦꯀꯣ ꯦꯁ ꯑꯁꯤ ꯈꯜꯂꯣ ꯑꯁꯤ ꯈꯜꯂꯣ ꯑꯁꯤ ꯈꯜꯂꯛꯑꯦ ꯂꯤꯁꯦ ꯍꯥꯏꯅꯨꯀꯣ ꯍꯥꯏꯗꯤ ꯎ ꯍꯥꯏꯔꯤ ꯅꯨꯨꯄꯥ ꯑꯩꯁꯨ ꯑꯗꯨ ꯑꯗꯨ ꯍꯣꯏ ꯐꯔꯦ ꯐꯔꯦ ꯍꯥꯏꯅꯀꯣ ꯑꯗꯨꯝ ꯂꯧꯎꯔꯦ ꯃꯀꯣ ꯍꯣꯏꯅ ꯍꯥꯏꯕꯗꯣ ꯑꯗꯨꯝ ꯂꯧꯔꯦ ꯑꯩꯩꯅ
ꯍꯣꯏ
ꯇꯕ
ꯇꯥꯕꯅꯦ ꯇꯥꯏꯌꯦ ꯑꯣ ꯖꯄꯥꯟꯒ ꯀꯩꯅꯣ ꯁꯥꯟꯕꯗꯣ ꯑꯩꯗꯣ ꯌꯦꯡꯉꯦ
ꯇꯕꯔ
ꯍꯣꯏ
ꯐꯖꯤꯗꯤꯤ ꯅꯪ ꯃꯈꯣꯏꯅ ꯐꯖꯅ ꯇꯥꯏꯔ ꯀꯦꯟꯟꯁꯥꯡ ꯊꯣꯡꯒꯦ
ꯀꯩ ꯍꯥꯏꯅꯣ
ꯀꯩꯅ ꯇꯥꯡ ꯊꯣꯡꯒꯦ
ꯑꯣꯛꯁꯥ ꯅꯪꯗꯤ
ꯎꯝ ꯀ ꯍꯥꯏꯁꯤꯔ ꯎꯝ ꯃꯅꯝ ꯅꯝꯊꯤꯕꯗꯣ ꯃꯅꯥ ꯑꯃ ꯂꯩꯕꯗꯣ ꯅꯝꯊꯤꯕꯗꯣ ꯗ ꯀꯥꯡꯉꯥꯎ ꯁꯥꯏ ꯍꯣꯏ ꯆꯤꯡꯗ ꯆꯤꯡꯗꯒꯤ ꯐꯪꯕꯗꯣ
ꯑꯣ ꯈꯪꯉꯦ ꯈꯪꯉꯦ ꯑꯩ ꯑꯩꯗꯤ ꯑꯗꯨꯒꯨꯝꯕ ꯆꯥꯗꯦ
ꯑꯣ ꯅꯪꯗꯤ ꯐꯖ ꯐꯖꯕ ꯆꯥꯔꯛꯑꯕꯅꯤ ꯑꯗꯨꯝ ꯅꯝ ꯃꯈꯀꯣꯟꯁꯨ ꯌꯥꯝ ꯐꯖꯩꯌꯦ
ꯑꯩ ꯅꯠꯇꯦ ꯀꯩꯅꯣ ꯅꯝꯊꯤꯕꯗꯣ ꯇꯜꯂꯦꯕ ꯑꯗꯨꯒꯤꯅꯦ
ꯑꯩꯗꯤ ꯅꯝ ꯆꯤꯕꯅꯦ ꯍꯥꯎ ꯑꯗ ꯑꯩꯗꯤ ꯅꯝꯊꯤ ꯅꯝꯊꯤꯕ ꯑꯗꯨꯝ ꯆꯥꯏꯗ
ꯀꯥꯏꯗ ꯂꯩꯕꯅꯣ ꯍꯧꯖꯤꯛꯀꯥꯟ
ꯍꯗꯤꯦ
ꯍꯥꯥ
ꯍ ꯏꯗꯦ
ꯆꯤꯡꯗ ꯂꯩꯕ꯭ꯔꯣ ꯆꯥꯍꯌꯦ ꯆꯤꯡꯗ ꯂꯩꯕ꯭ꯔꯣ
ꯂꯝꯟꯄꯥꯥꯛꯂꯒꯌꯦ
ꯅꯍꯥꯟ ꯅꯍꯥꯟ ꯍꯥꯏꯗꯤ ꯀꯨꯏꯔꯔꯦꯀꯣ
ꯀꯍꯋꯥ
ꯅꯍꯥꯟ ꯇꯨ ꯊꯥꯎꯖꯟ ꯀꯩꯅꯣ ꯇꯨ ꯊꯥꯎꯖꯟ ꯇꯦꯟꯗꯔ ꯇꯦꯗꯔꯥ
ꯈꯪꯗꯦ ꯑꯩ ꯀꯩꯅꯣꯃ ꯍꯥꯏꯒꯦꯀꯣ
ꯍꯣꯏ ꯅꯠꯇꯦ ꯑꯩ ꯍꯥꯏꯒꯦ ꯑꯩ ꯍꯥꯏꯒꯦ ꯑꯩ ꯍꯥꯏꯒꯦ ꯐꯪꯁꯟ ꯑꯃ ꯊꯣꯛꯄꯀꯣ ꯑꯩꯈꯣꯏ ꯈꯨꯟꯗꯥ
ꯎꯝ
ꯈ꯭ꯔꯤꯁꯃꯥꯁ ꯑꯣꯏꯔꯝꯒꯅꯤꯌꯦ ꯑꯗꯣ
ꯎꯝ
ꯈ꯭ꯔꯤꯁꯃꯥꯁ ꯑꯣꯏꯔꯝꯒꯅꯤ ꯑꯗꯣ ꯀꯩꯅꯣ ꯇꯧꯕ ꯑꯩꯈꯣꯏ ꯀꯩꯅꯣꯗꯒꯤ ꯑꯩꯈꯣꯏ ꯈꯨꯒꯤ ꯏꯆꯦ ꯑꯃ ꯀꯣ ꯀꯣꯏ ꯂꯩꯀꯥꯏꯒ ꯏꯆꯦ ꯑꯃ ꯀꯩꯅꯣ ꯒꯣꯁꯄꯦꯜꯒꯤ ꯗꯥꯟꯁ ꯇꯥꯛꯄꯤꯒꯦ ꯍꯥꯏꯕꯀꯣ
ꯑꯣ
ꯑꯗꯣ ꯆꯠꯄꯅꯦ ꯑꯩꯈꯣꯏ ꯃꯤꯌꯥꯝꯗꯣ ꯏꯃꯥꯟꯅꯕꯤꯗꯣ ꯃꯥ ꯌꯥꯝꯪ ꯀꯩꯅꯣ ꯌꯥꯝ ꯀꯩꯅꯣ ꯍꯥꯏꯁꯤꯔꯥ ꯌꯥꯝ ꯄꯪꯉꯦꯕ ꯌꯥꯝ ꯑꯟꯇꯤꯅ ꯐꯃꯨꯡ ꯅꯠꯇꯦ ꯑꯃ ꯍ
ꯌꯥꯝ ꯅꯨꯡꯁꯤꯌꯦꯀꯣ ꯑꯣ ꯍꯣꯏ ꯒꯦꯟ ꯇꯥꯔꯦꯅ ꯌꯥꯝ ꯅꯨꯡꯁꯤꯌꯦ ꯀꯣ ꯃꯁꯛ ꯐꯖꯔꯝꯗꯧ ꯃꯥꯜꯂꯦꯀꯣ
ꯐꯖꯗꯦꯗ ꯐꯖꯗꯦ ꯌꯥꯝ ꯀ꯭ꯌꯨꯠ ꯑꯣꯏꯕ ꯇꯥꯏꯞꯀ ꯀꯩꯅꯣ ꯁꯥꯕꯅꯦ ꯃꯥꯗꯣ
ꯐꯖꯥꯔꯝꯒꯗꯧ ꯃꯥꯜꯂꯦ ꯅꯪꯒꯤ ꯋꯥꯔꯤꯗꯨꯅ
ꯑ ꯃꯦꯠꯇꯨꯔ ꯒꯥꯔꯗꯦꯟ ꯍꯥꯏꯕꯔ ꯑꯗꯨ
ꯑꯩꯗꯤ ꯌꯦꯡꯗꯕꯒꯤ ꯈꯪꯗꯦ
ꯑꯗꯨꯨꯝꯕ ꯀꯩꯅꯣ ꯇꯧꯔꯝ
ꯂꯣꯏꯔꯝꯃꯦ ꯑꯣ ꯑꯩꯗꯤ ꯈꯪꯗꯦ ꯌꯦꯡꯗꯕꯒꯤ ꯒꯤꯀꯣ
ꯈꯨꯜ ꯈꯨꯜꯗꯀꯣ ꯅꯨꯄꯥ ꯑꯃ ꯂꯩꯌꯦꯕꯀꯣ ꯑꯗꯨꯁꯨ ꯃꯥꯅ ꯔꯁꯇꯦꯕ ꯃꯥꯜꯂꯦ
ꯅꯨꯄꯤ ꯐꯖꯕꯁꯤꯡꯗꯨꯀꯣ ꯀꯔꯁ ꯌꯥꯝꯃꯦ ꯗ
ꯅꯠꯇꯦ ꯅꯠꯇꯦ ꯅꯠꯇꯦ ꯅꯨꯄꯥꯗ ꯃꯥ ꯅ ꯃꯅꯕ ꯅꯨꯄꯤꯗ ꯂꯩꯕ ꯅꯨꯄꯥꯕꯨꯗꯤ ꯈꯪꯍꯧꯗꯕ
ꯑꯣ
ꯌꯥꯝ ꯏꯀꯥꯏꯕ ꯃꯥꯔꯤ ꯄꯤꯗꯣ ꯑꯗꯨ ꯅꯨꯞꯄꯤꯗꯣꯏ ꯌꯥꯝ ꯏꯀꯥꯏꯕ ꯃꯥꯜꯂꯦ
ꯑꯣ ꯅꯣꯏ ꯁꯤꯈ꯭ꯔꯦꯗꯀꯣ
ꯎꯝ ꯃꯥ ꯑ ꯃꯥ ꯅꯨꯄꯤ ꯃꯃꯥꯟꯅꯕꯤꯒ ꯀꯩꯅꯣ ꯃꯥꯒꯤ ꯀ꯭ꯔꯥꯁ ꯅꯨꯄꯥꯗꯣ
ꯍꯣꯏ
ꯀꯩꯅꯣ ꯇꯧꯈ꯭ꯔꯦ
ꯅꯨꯡꯉꯥꯏꯇꯦ
ꯄꯣꯁꯃꯦꯟ ꯇꯥꯔꯒꯀꯣ ꯃꯣꯏ ꯑꯅꯤꯗꯨ ꯀꯩꯅꯣ ꯍꯣꯏ
ꯑꯩꯌꯥ ꯅꯨꯡꯉꯥꯏꯇ꯭ꯔꯦ ꯗꯀꯣ ꯋꯥꯔꯤꯁꯤꯗꯤ ꯅꯨꯡꯉꯥꯏꯇꯦ ꯅꯪꯒꯤ ꯋꯥꯔꯤꯁꯤꯗꯤ ꯀꯞꯅꯤꯡꯕ ꯐꯥꯎꯏꯍꯦ
ꯅꯪ ꯃꯩꯇꯩꯂꯣꯟ ꯉꯥꯡꯕꯗꯣ ꯀꯩꯅꯣ ꯉꯥꯡꯕ ꯃꯥꯜꯂꯦ ꯄꯥꯡꯒꯜ ꯃꯌꯥꯝꯅ ꯃꯨꯁꯂꯤꯝ ꯃꯨꯁꯂꯤꯝ ꯃꯨꯁꯂꯤꯝ ꯃꯌꯥꯝ ꯗ ꯉꯥꯡꯕ
ꯅꯪꯒꯤ ꯅꯪꯒꯤ ꯃꯈꯣꯟꯁꯦ ꯅꯁ ꯇꯥꯕ꯭ꯔꯣ
ꯇꯥꯏ
ꯅꯪꯒꯤ ꯃꯈꯣꯟꯁꯦ ꯎꯝ ꯀꯩ ꯍꯥꯏꯔ ꯌꯥꯝꯅ ꯇꯥꯕ ꯌꯥꯝ ꯅꯨꯡꯉꯥꯏꯌꯦ ꯀꯩꯅꯣ ꯎꯝ ꯑꯐꯥꯎ ꯑꯐꯥꯎꯕ ꯁꯤꯡꯒꯔ ꯈꯪꯕ꯭ꯔꯣ
ꯈꯪꯗꯦꯅ ꯇꯦꯂꯔ ꯁꯋꯦꯞꯀꯨꯝꯕꯗꯨꯔꯣ
ꯅꯠꯇꯦ ꯃꯀꯜꯒꯤ ꯁꯦꯡꯒꯤꯡ ꯅꯨꯄꯥꯗꯣ
ꯍꯥꯥ ꯀꯩ ꯀꯔꯤ ꯅꯨꯄꯥ ꯍꯥꯏꯅꯣ
ꯃꯦꯞ ꯑꯩꯁꯨ ꯉꯥꯡꯕ ꯍꯩꯇꯔꯦ꯫
ꯍꯥꯏꯅꯣ
ꯀꯥꯎꯈ꯭ꯔꯦꯗ ꯃꯥꯒꯤ ꯃꯤꯡꯗꯣ ꯃꯥꯏꯀꯜ ꯃꯦ ꯃꯥꯏꯀꯜ ꯖꯦꯛꯁꯟꯒꯣ
ꯍꯣꯏ
ꯑꯧ ꯑꯗꯨ ꯃꯈꯣꯜ ꯃꯥꯜꯗꯦ ꯅꯪꯗꯣ
ꯑꯣ ꯑꯗꯨ ꯇꯥꯕ ꯅꯨꯡꯉꯥꯏꯔꯃꯅꯤꯀꯣ ꯑꯗꯨꯗꯤ
ꯍꯣꯏ ꯅꯨꯡꯉꯥꯏꯌꯦ ꯑꯩꯒꯤ ꯃꯈꯣꯟꯇꯤ
ꯇꯥꯕ ꯀꯥꯟꯅ ꯀꯩꯅꯣ ꯇꯨꯝꯅꯤꯡꯕ꯭ꯔꯥ
ꯇꯨꯝꯅꯤꯡꯗꯦ ꯅꯪ ꯃꯈꯣꯟ ꯇꯥꯕꯒꯤꯦꯀꯣ ꯍꯥꯔꯠꯁꯦ ꯑꯩꯒꯤ ꯊꯋꯥꯏꯁꯦ ꯀꯩꯅꯣ ꯖꯤꯡ ꯖꯤꯡ ꯂꯥꯎꯕꯗꯣ ꯑꯗꯨꯝ ꯇꯧꯋꯦ ꯍ
ꯑꯣ ꯑꯣ
ꯇꯥꯕ꯭ꯔꯣ
ꯅꯪ ꯅꯨꯄꯥ ꯀꯩꯅꯣ ꯇꯧꯕ꯭ꯔꯅꯦ ꯑꯣ ꯅꯨꯡꯁꯤꯕ꯭ꯔ ꯅꯨꯡꯁꯤꯕꯟ
ꯅꯨꯡꯁꯤꯕ ꯂꯩꯕ꯭ꯔꯣ ꯍꯥꯏꯕ
ꯍꯣꯏ
ꯂꯩꯇꯇꯩ ꯇꯥꯁ ꯅꯨꯄꯥꯁꯤꯡꯅꯣ ꯈꯔ ꯊꯤꯕ ꯉꯥꯛꯇꯕꯕꯨ ꯀꯅꯥ ꯁꯤꯅꯗꯣꯏꯅꯣ
ꯃꯥꯅꯦ ꯑꯗꯨꯕꯨꯗꯤ ꯆꯨꯝꯃꯦ
ꯍꯣꯏ ꯅꯪꯗꯤ ꯈꯪꯅꯕ ꯂꯩꯕ꯭ꯔꯣ
ꯂꯩꯇꯤꯗ ꯀꯥꯏꯔꯤꯉꯗꯣ
ꯅꯝ ꯃꯈꯣꯟꯁꯦ ꯌꯥꯝ ꯨꯁꯤꯌꯦ ꯌꯥꯝ ꯅꯨꯄꯥ ꯌꯥꯝ ꯈꯪꯅꯕ ꯃꯤ ꯂꯩ ꯌꯥꯝ ꯂꯩꯔꯕꯅꯤꯀꯣ
ꯂꯩ ꯂꯩ ꯍꯣꯏ
ꯍꯣꯏ ꯑꯩꯉꯣꯏ ꯑꯩꯕꯨꯨ ꯌꯥꯝ ꯂꯩꯗ ꯑꯩꯅ ꯍꯥꯏꯗꯣꯛꯅꯤꯡꯗꯕ
ꯍꯥ
ꯑꯩꯕꯨꯁꯨ ꯃꯤ ꯌꯥꯝ ꯅꯨꯡꯁꯤ ꯅꯨꯡꯁꯤ ꯍꯥꯏꯅ ꯍꯥꯏꯔꯛꯑꯦ ꯑꯩꯅ ꯍꯥꯏꯗ ꯑꯣꯏꯅꯤꯡꯗꯕ ꯅꯪꯉꯣꯟꯗ
ꯑ
ꯅꯁ ꯑꯗꯨꯝ ꯊꯧꯔꯑꯝꯅꯤꯀꯣ ꯅꯪꯗꯤ ꯀꯩ ꯑꯃ ꯄꯥꯎ ꯂꯥꯛꯇꯕ꯭ꯔꯣ ꯅꯪꯉꯣꯟꯗ
ꯌꯥꯡꯈꯩ ꯆꯥꯝꯃ ꯂꯤꯁꯤꯡ ꯑꯃ ꯀꯩꯅꯣ ꯃꯉꯥ ꯑꯗꯨꯒꯨꯝꯕ ꯂꯥꯛꯑꯦ
ꯃꯣꯏꯅ ꯍꯥꯏꯔꯛꯄꯗꯣ ꯑꯩꯗꯤ ꯃꯁꯤꯡ ꯊꯤꯕ ꯉꯝꯖꯗ꯭ꯔꯦ
ꯀꯩꯅꯣ ꯌꯥꯝꯗꯕꯒꯤ
ꯌꯥꯝꯕꯒꯤ ꯊꯤꯕ ꯉꯝꯗ꯭ꯔꯦꯕ
ꯁꯣꯔ ꯍꯣꯟꯕ꯭ꯔꯥ ꯃꯣꯏ ꯅꯉꯣꯟꯗ ꯀꯩꯅꯣ ꯅꯨꯡꯁꯤꯒꯦ ꯍꯥꯏꯕꯗꯣ ꯁꯣꯔ ꯀꯩꯅꯣ ꯍꯣꯟ ꯎ
ꯈꯪꯕ ꯌꯥ꯭ꯔꯦ ꯑꯗꯣ ꯅꯪ ꯅꯪꯁꯦ ꯑꯗꯨꯗ ꯀꯣꯇꯥꯒꯗ ꯎꯝ ꯅ ꯃꯈꯈꯣꯏꯁꯦ ꯁꯨꯝ ꯁꯨꯅꯅꯨꯡꯁꯤꯔꯛꯑꯔ ꯇꯥꯕ꯭ꯔ
ꯅꯪ ꯅꯨꯄꯤ ꯅꯨꯡꯁꯤꯔꯕ꯭ꯔꯣ ꯅꯨꯄꯥ ꯅꯠꯇꯕ
ꯑꯗꯨꯝ ꯂꯣꯏꯅꯃꯛ ꯅꯨꯡꯁꯤꯌꯦꯦ ꯅꯨꯡꯁꯤꯕꯕꯨꯣ ꯅꯨꯄꯥ ꯅꯨꯄꯤ ꯈꯥꯏꯅꯕ꯭ꯔꯣ
ꯍꯥꯥ
ꯑꯗꯣ ꯀꯩꯩꯅꯣꯃ ꯍꯥꯕ꯭ꯔꯥ
ꯀꯩꯅꯣ
ꯀꯣꯏꯁꯟ ꯀꯣꯏꯁꯟ ꯑꯗꯨꯝ ꯍꯪꯕ ꯌꯥꯕ꯭ꯔꯥ
ꯄꯦꯔꯥꯏꯗ
ꯅ ꯆꯥꯛ ꯏꯟꯁꯥꯡꯗꯤ ꯊꯣꯡꯕ ꯍꯩꯕ꯭ꯔꯣ ꯅꯪ ꯆꯥꯛ ꯆꯥꯛ ꯊꯣꯡꯕ ꯍꯩꯕ꯭ꯔꯣ
ꯍꯥꯏꯌꯦ ꯌꯥꯝ ꯍꯥꯏꯩꯑ ꯍꯣꯏ
ꯏꯟꯁꯥꯟꯒ
ꯍꯩꯌꯦ ꯌꯥꯝ ꯍꯥꯏꯕꯅꯦ ꯅꯪꯗꯤ ꯍꯩꯔꯝꯃꯣꯏꯗ ꯊꯥꯖꯗꯦ
ꯌꯥꯝ ꯍꯩꯌꯦ ꯀꯔꯤꯔꯥ ꯅꯪꯁꯨ ꯍꯣꯏ ꯃꯤꯁꯤꯡꯅ ꯆꯥꯕ ꯀꯥꯟꯗ ꯅꯪꯅ ꯊꯣꯡꯕꯁꯦ ꯈꯨꯠꯥꯎ ꯣ ꯑꯃ ꯍꯥꯏꯅꯀꯣ ꯑꯗꯨ ꯑꯗꯨꯝ ꯍꯥꯏꯌꯦ
ꯉꯁꯤꯕꯨꯗꯤ ꯀ ꯀꯩ ꯍꯤꯟꯖꯥꯡ ꯆꯥꯔꯒꯦ ꯉꯁꯤ ꯀꯩ ꯉꯁꯤ ꯀꯩ ꯍꯟꯗꯪ ꯆꯥꯔꯒꯦ
ꯀꯌꯥ ꯍꯥꯏꯕ
ꯉꯁꯤ ꯀꯩ ꯌꯦꯟꯖꯥꯡ ꯆꯥꯔꯒꯦ
ꯅꯪ ꯦꯝꯒꯨꯝꯕ ꯄꯥꯝꯕ꯭ꯔꯥ
ꯉꯁꯤ ꯀꯩ ꯍꯦꯟꯖꯥꯡ ꯆꯥꯔꯒꯦ
ꯀꯦꯕ
ꯀꯩ ꯌꯦꯟꯖꯥꯡ ꯆꯥꯔꯒꯦ ꯉꯁꯤ
ꯉꯁꯤꯁꯦ ꯀꯩ ꯌꯦꯟꯁꯥꯡ ꯆꯥꯒꯦ ꯍꯥꯏꯕ
ꯆꯥꯔꯒꯦ ꯍꯥꯏꯕꯅꯦ ꯃꯗꯨ
ꯐꯖꯅ ꯇꯥꯖꯦ ꯑꯃꯨꯛꯀ ꯍꯥꯏꯣ
ꯀꯩ ꯍꯤꯟꯖꯥꯡ ꯍꯥꯏꯕ
ꯑꯣ ꯉꯁꯥꯏ ꯍꯥꯏꯈ꯭ꯔꯗꯨꯗꯤ ꯃꯅꯝ ꯅꯝꯊꯤꯕ ꯌꯦꯟꯁꯥꯡ ꯆꯥꯏꯌꯦ ꯍꯥꯏꯅ
ꯎ
ꯍꯣꯏ ꯑꯩꯗꯤ ꯆꯥꯛ ꯏꯟꯁꯥꯡ ꯌꯥꯝ ꯍꯩꯌꯦ ꯊꯣꯡꯕ
ꯋꯥ ꯍꯥꯏꯩꯔꯝꯃꯨꯅꯤ ꯍꯣꯏ
ꯎꯝ ꯅꯪꯅ ꯋꯥꯍꯥꯟꯕꯗꯣ ꯑꯦ ꯌꯥꯝ ꯇꯥꯕ ꯅꯨꯡꯉꯥꯏꯌꯦ
ꯑꯣ ꯇꯃꯣ ꯇꯨꯝꯃꯣ
ꯏꯅꯤꯕꯣ
ꯇꯃ ꯅꯠꯇꯦ ꯅꯠꯇꯦ ꯍꯥ ꯍꯥ ꯍꯥ ꯍꯥ
ꯀꯦꯗꯅꯣ
ꯍꯌꯦꯡ ꯍꯌꯦꯡ ꯍꯌꯦꯡꯁꯦ ꯊꯕꯛ ꯆꯠꯇꯣꯏꯔꯣ
ꯍꯌꯦꯡ ꯊꯕ ꯊꯕ ꯍꯟꯗ ꯆꯥꯏꯠꯇꯦ ꯌꯨꯝꯗ ꯑꯗꯨꯝ ꯂꯩ ꯑꯦ ꯣꯦ ꯏ ꯀꯥ
ꯂꯥꯎꯒꯨꯝꯕ ꯆꯠꯇꯣꯏꯔꯣ ꯍꯥꯏꯕ
ꯍꯗꯑ ꯀꯥ ꯑꯝꯇ ꯆꯥꯇ꯭ꯔꯦ
ꯀꯩꯅꯣ ꯀꯩ ꯍꯥꯏꯁꯤꯔꯥ
ꯅꯨꯡꯁꯤꯠ ꯀꯩꯅꯣ ꯅꯪꯒꯤ ꯅꯪꯒꯤꯀꯣ ꯎꯝ ꯎꯝ ꯋꯥꯔꯤ ꯂꯤꯔꯥꯛꯑꯣꯅꯦ ꯇꯥꯅꯤꯡꯉꯤꯅꯦ
ꯑꯩꯒꯤ ꯋꯥꯔꯤ ꯀꯔꯤ ꯋꯥꯔꯤꯅꯣ ꯈꯪꯗꯦ ꯑꯩ
ꯅꯪ ꯅꯜꯁꯤꯕꯕ ꯅꯪꯒꯤ ꯂꯕ ꯁꯇꯣꯔꯤꯤꯔꯥꯅ
ꯑꯗꯨꯒꯨꯝꯕ ꯂꯩꯇꯦ ꯂꯩꯇꯦ
ꯇꯧꯕ ꯍꯥꯏꯕ꯭ꯔꯥ ꯅꯪꯒꯤ ꯖꯒꯣꯏ ꯁꯄ ꯖꯒꯣꯏ ꯇꯧꯕ
ꯁꯛꯄꯁꯨ ꯖꯒꯣꯏ ꯁꯛꯄꯁꯨ ꯌꯥꯝ ꯍꯩꯌꯦ ꯍꯣꯏ ꯂꯣꯏꯅꯃꯛ ꯍꯥꯏꯌꯦ
ꯖꯨꯒꯣꯏꯁ ꯑ ꯇꯧꯕꯗꯣ ꯌꯦꯡꯅꯤꯡꯉꯦꯗ ꯏ ꯃꯤꯡꯅ
ꯀꯔꯤꯒꯤ ꯀꯔꯤꯒꯤ ꯌꯦꯡꯕꯅꯣ ꯎꯝ
ꯇꯥꯕ꯭ꯔꯣ
ꯍꯣꯏ
ꯅ ꯅ ꯖꯒꯣꯏ ꯇꯧꯗꯅꯤꯈꯔꯤꯗꯀꯁꯦ
ꯍꯣꯏ ꯕꯤꯗꯤꯑꯣ ꯊꯥꯔꯛꯀꯦ
ꯑ ꯊꯥꯔꯛꯑꯣ ꯌꯦꯡꯖꯒꯦ
ꯌꯦꯡꯉꯣ ꯌꯦꯡꯉꯣ ꯑꯣꯇꯣꯒ꯭ꯔꯥꯐ ꯂꯦꯛ ꯂꯧꯒꯦ ꯍꯥꯏꯒꯅꯤꯀꯣ ꯅꯪ ꯑꯗꯨ ꯌꯦꯡꯉꯒ ꯑꯩꯗꯤ ꯄꯤꯕ ꯉꯝꯃꯣꯏ
ꯁꯤꯔ ꯀꯦ ꯇꯧꯕ ꯃꯥꯂꯤꯛꯀꯣ ꯅꯪꯕꯨ
ꯀꯅꯥꯅ
ꯑꯩꯅ
ꯇꯂꯦ ꯅꯣꯏ ꯀꯨꯝꯕꯅꯤ ꯇꯂꯦ
ꯑꯣ
ꯅ ꯅꯝꯊꯤꯕ ꯆꯥꯕꯨꯗꯤ ꯅꯝꯊꯤꯕ ꯆꯥꯕꯗꯤ ꯇꯜꯂꯦ ꯑꯩ
ꯅꯪ ꯃꯅꯣꯖꯤ ꯅꯥꯈ꯭ꯔꯦ ꯍꯥꯏꯗꯤ ꯅꯝꯊꯕ ꯆꯥꯗ꯭ꯔꯁꯨ ꯌꯥꯔꯦ
ꯑꯗꯨꯁꯨ
ꯇꯕꯔꯣ
ꯇꯥꯕꯔꯣ ꯇꯥꯏꯃꯦ ꯇꯥꯏꯃꯦ
ꯅꯪ ꯃꯈꯨ ꯀꯣꯏ ꯑꯃ ꯊꯥꯎ ꯇꯥꯗ꯭ꯔꯗꯤ ꯂꯩꯕ ꯉꯝꯗꯦꯅꯦ
ꯈꯪꯗꯦꯃꯦ ꯑꯗꯨꯗꯤ ꯑꯩꯅ ꯇꯦꯝꯃꯦ
ꯉꯁꯤ ꯅꯨꯃꯤꯠ ꯅꯨꯡꯉꯥꯏꯕ꯭ꯔꯣ
ꯅꯨꯡꯉꯥꯏꯃꯦ ꯅꯪꯗꯤ ꯅꯨꯡꯉꯥꯏꯕ꯭ꯔꯣ
ꯉꯥꯏꯌꯦꯁꯨ
ꯅꯨꯡꯉꯥꯏꯌꯦ
ꯍꯌꯦꯡꯗꯤ
ꯀꯗꯥꯏꯗ ꯆꯞꯄ꯭ꯔꯣ ꯉꯁꯤ
ꯀꯩꯝ ꯇ ꯆ ꯇꯦ ꯔ
ꯀꯦꯝ ꯇ ꯆꯠꯇꯕꯣ
ꯆꯥꯛꯑꯕꯣ
ꯀꯩꯁꯨ ꯍꯥꯏꯔꯝꯃꯦ ꯇꯥꯕ꯭ꯔꯣ
ꯇꯥꯏꯌꯦ
ꯇꯥꯏꯃꯦ ꯍꯥꯏꯌꯣ
ꯑꯗꯨꯒꯨꯝꯕ ꯑꯗꯨꯋꯥꯏꯗꯤ ꯍꯩꯖꯗꯦ ꯅꯪ ꯇꯧꯕꯗ ꯄꯛꯑꯦ
ꯀꯔꯤ ꯍꯣꯏ ꯌꯥꯝ ꯄꯛꯄꯅꯦ
ꯍꯣꯏ ꯅꯪꯅ ꯇꯧꯊꯔꯛꯄꯁꯦ ꯂꯣꯏꯅ ꯄꯛꯀꯗꯧꯕ ꯃꯥꯜꯂꯦꯕ ꯋꯥ ꯅꯪꯒꯤ ꯈꯣꯟꯖꯦꯜꯗꯨꯅ ꯂꯣꯏꯅ ꯊꯥꯛꯑꯦ
ꯎꯍꯨꯝ ꯆꯨꯝꯃꯦ ꯄꯔꯐꯦꯛꯅꯦ ꯄꯔꯐꯦꯛ
ꯌꯥꯝ ꯒ꯭ꯌꯥꯟ ꯇꯥꯕꯤ ꯃꯥꯂꯦꯀꯣ
ꯍꯣꯏ ꯌꯥꯝꯒꯌꯥꯟ ꯇꯥꯕꯅꯦ ꯃꯤꯗ ꯀꯩꯅꯣ ꯋꯥꯊꯤ ꯑꯣꯔꯝꯉꯥꯡꯕꯗꯣ ꯑꯗꯨꯁꯨ ꯍꯩꯇꯦ ꯑꯩ
ꯀꯩ ꯍꯥꯏꯕ
ꯀꯔꯤꯁꯨ ꯍꯥꯏꯗꯦ
ꯅꯟꯖꯤ ꯀ ꯔꯝꯕ ꯐꯦꯟꯁꯨꯔꯣ
ꯅꯪꯒꯤ ꯐꯦꯟꯁꯅꯦ
ꯔꯣꯅꯥꯜꯗꯣ ꯔꯣ ꯃꯦꯁꯤ ꯔꯣ
ꯅꯪꯒꯤ ꯐꯦꯟ
ꯀꯩ ꯍꯥꯏꯕ
ꯅꯪꯒꯤ
ꯑꯩꯒꯤ ꯑꯌꯥ ꯀꯌꯥꯃ ꯐꯥꯕ꯭ꯔꯥꯕꯣ ꯅꯪꯁꯦ
ꯍꯥꯥ
ꯌꯥꯝ ꯐꯩꯌꯦꯕ ꯅꯪꯁꯦ ꯅꯟꯁꯦ ꯑꯩ ꯕꯨ ꯅꯆ ꯆꯥꯔꯒ ꯂꯩꯁꯕ ꯃꯥꯂꯤꯀꯣ
ꯎꯝ
ꯈꯖꯤꯛ ꯈꯛꯇꯪꯅ ꯈꯟꯖꯕꯗꯣ
ꯀꯩ ꯍꯥꯏꯕꯅꯣ
ꯇꯕ꯭ꯔꯣ
ꯇꯥꯏꯃꯦ
ꯋꯥꯔꯤ ꯂꯤꯔꯔꯕꯅꯦ ꯇꯥꯅꯤꯡꯉꯤꯅꯦ ꯅꯪꯅ ꯋꯥꯔꯤ ꯂꯤꯕꯗꯣ
ꯀꯩ ꯋꯥꯔꯤꯅꯣ ꯀꯔꯤꯒꯤ ꯋꯥꯔꯤ ꯂꯤꯌ ꯍꯥꯏꯕꯅꯦ ꯑꯩ ꯍ ꯂꯤꯕ ꯍꯩꯇꯦ
ꯆꯥꯛ ꯆꯥꯔꯕ ꯇꯥꯕ꯭ꯔꯛꯑꯦ ꯍꯥꯏꯕꯁꯦ ꯇꯥꯕ꯭ꯔꯣ ꯑꯩ ꯍꯥꯏꯕꯁꯦ ꯇꯥꯕ꯭ꯔꯣ ꯁ꯭ꯤꯕꯤ
ꯗꯕ꯭ꯔꯣ ꯇ
ꯏꯁꯩ ꯏꯁꯩ ꯁꯛꯎꯁꯦ
ꯍꯒꯩꯁꯇ ꯆꯄ ꯍꯥꯏꯦꯗꯤꯦ ꯉꯁꯤ ꯆꯥꯛ ꯌꯥꯝ ꯇꯥꯗꯕꯒꯤ ꯍꯩꯖꯗ꯭ꯔꯦ
ꯇꯨꯗ꯭ꯔꯤꯔꯦꯞ ꯀꯥꯞꯄꯣ
ꯑꯦꯆ ꯀꯥꯄ ꯍꯥꯏ ꯔꯦ ꯀꯥꯄ ꯔꯗꯤ ꯍꯔꯦꯟ ꯑ ꯍꯌꯦꯣꯅꯦꯗꯣꯁꯅꯅꯥꯕ ꯀꯅ ꯉꯃꯕꯗꯒꯦ
ꯑꯗꯨꯗꯤ ꯀꯩꯅꯣ ꯇꯧꯔꯣ ꯖꯤꯝꯅꯥꯁꯇꯤꯛ ꯑꯣꯜꯂꯣ
ꯀꯦ ꯅꯪ ꯇꯧꯔꯣ ꯅꯍ ꯅ ꯍꯦꯟꯅ ꯄꯥꯛꯇꯅ ꯑꯩꯅ ꯉꯥꯏ ꯍꯥꯏꯕꯗꯣ ꯀꯥꯎꯔꯕꯣ ꯍꯩꯔꯡ ꯇ ꯃꯥꯜꯜꯂꯤꯦ ꯑꯗꯦ
ꯑꯩ ꯍꯩꯇꯦ
ꯇꯕ
ꯑꯥꯏꯇ
ꯍꯏꯔꯒ
ꯍꯩꯇꯇ ꯍꯇ ꯍꯩꯇ ꯍꯩꯇ ꯍꯩꯇ ꯊꯩꯇ
ꯅꯪꯗꯤ ꯑꯗꯨꯝ ꯌꯨꯝꯗ ꯂꯩꯕꯗꯣ ꯋꯥꯗ꯭ꯔꯣ
ꯀꯔꯤ ꯍꯥꯏꯕꯅꯣ
ꯅꯪꯒꯤꯀꯣ ꯕꯣꯜ ꯌꯦꯡꯗ꯭ꯔꯣ ꯍꯥꯏꯕ ꯕꯣꯜ ꯌꯦꯡ ꯗꯕ꯭ꯔꯣ ꯍꯥꯏꯕ꯭ꯔꯣ ꯍꯥꯏꯕ
ꯀꯗꯥꯏꯗꯒꯤ ꯀꯗꯥꯏꯗꯒꯤꯅꯣ ꯇꯥꯕ꯭ꯔꯣ ꯇꯁ ꯋꯥꯔꯤ ꯁꯨꯅꯕꯒ ꯂꯣꯏꯔꯒ ꯅꯪ ꯀꯔꯤ ꯇꯧꯔꯣꯏꯅꯦ
ꯅꯪ ꯎꯇꯤꯒꯨꯝꯕ ꯊꯣꯡꯕ ꯍꯩꯕ꯭ꯔꯣ
ꯍꯥ
ꯎꯇꯤ ꯊꯣꯡꯕ ꯍꯩꯕ꯭ꯔꯣ ꯑꯥꯏꯇ ꯅꯪ ꯍꯒ ꯭ꯔꯃꯒꯗ ꯃꯥꯂꯦ ꯍꯥꯏꯦ
ꯐꯈꯣꯏꯒꯤ ꯇꯧꯕꯅꯦ ꯍꯥꯏꯌꯦ
ꯎꯝ ꯑꯩꯁꯨ ꯂꯣꯏꯅꯃꯛ ꯍꯩꯌꯦ
ꯑꯝ
ꯑꯕ꯭ꯔꯣ
ꯇꯥꯏꯃꯦ
ꯂꯦ ꯅꯪꯁꯨ ꯍꯪꯦ
ꯆꯥꯛ ꯆꯥꯛ ꯆꯥꯛ ꯆꯥꯛ ꯆꯥꯔꯕꯣ
ꯆꯥꯁꯤꯦ ꯂꯥꯕꯅ ꯂꯣꯏꯔꯦ ꯉꯁꯥꯏꯅ ꯄꯨꯁꯦ ꯒ꯭ꯔꯨꯝ ꯒ꯭ꯔꯨꯝ ꯇꯧꯔꯦ
ꯍꯥꯥ
ꯇꯥꯗꯕꯅ ꯐꯔꯦ ꯇꯥꯍꯟꯅꯤꯡꯗꯕꯗꯣ ꯑꯩꯅ ꯌꯥꯕ꯭ꯔꯣ ꯇꯥꯕ꯭ꯔꯣ ꯍꯥꯏꯕꯁꯦ ꯍꯥꯏꯕ ꯌꯥꯝ ꯅꯨꯡꯉꯥꯏꯀꯣ
ꯌꯥꯝꯅꯁꯤꯇ꯭ꯔꯣ ꯀꯌꯥꯕ ꯌꯥꯝ ꯅꯨꯡꯁꯤꯕ
ꯎꯝ ꯗꯥꯟꯁ ꯇꯥꯔꯝꯗꯥꯏꯗ ꯀꯩꯅꯣꯅ ꯇꯧꯕꯗꯣ ꯀꯛꯑꯒ ꯌꯨꯝ ꯆꯠꯈ꯭ꯔꯦ ꯑꯗꯨ ꯅꯨꯄꯤꯗꯣ ꯍꯜꯂꯣ ꯍ ꯆꯥꯛ ꯆꯥꯔꯨꯕ ꯉꯁꯥꯏꯗꯤ ꯆꯥꯏ ꯍꯥꯏꯔꯒ ꯍꯂꯣ ꯍꯜꯂꯣ ꯇ
ꯇꯕꯔ
ꯆ
ꯅꯃꯒ ꯐꯇꯦ ꯌꯥ ꯌꯕꯅꯅꯨꯡꯥꯏ ꯋꯥꯔꯤ ꯁꯔ ꯑꯣ ꯂꯨꯁꯤ ꯀ꯭ꯔꯦꯗꯈꯣ ꯅꯪꯁꯦ
ꯊꯦ ꯁꯛꯑꯣ
ꯑꯗꯨ ꯑꯗꯨꯣꯁꯨꯣ ꯍꯥꯏ ꯆ ꯇ ꯃꯗꯨ ꯍꯥꯏꯏ
ꯔꯦꯕꯩꯇꯂ ꯇꯣꯁꯤꯔꯥ
ꯇꯧꯖꯟꯅꯤꯡ ꯗꯕꯗꯨ ꯌꯥꯕ
ꯑ ꯍ ꯇꯥꯕ꯭ꯔꯣ ꯇꯥꯏꯃꯦ
ꯊꯔꯣ ꯍꯥꯏꯕꯁꯦ ꯍꯥꯏꯕ ꯌꯥꯝ ꯅꯨꯡꯉꯥꯏꯖꯕꯗꯣ
ꯀꯩ ꯍꯥꯏꯕ꯭ꯔꯥ
ꯀꯝ ꯇ ꯍꯥꯏꯗꯤ ꯇꯕꯔ
ꯇꯥꯏꯕ
ꯎ ꯅꯁꯦ ꯅꯨ ꯉꯏꯅꯦꯦ ꯇꯥꯖꯤ ꯇ ꯑꯀꯣ
ꯏ
ꯑꯗꯨꯅꯨꯡꯃꯥꯏ ꯇ ꯎꯅ ꯈꯪꯦ
ꯍꯥ
ꯈꯪꯤ ꯇꯃꯥꯏ ꯇꯅ ꯀ ꯌꯦ ꯀꯔꯤꯅ
ꯆꯥꯛꯂꯝꯝꯃꯦ
ꯑꯩꯁꯨ
ꯅꯪꯁꯨ ꯍꯥꯏꯕ
ꯍꯣꯏ
ꯎꯝ
ꯇꯦꯟꯁꯥꯡ ꯊꯣꯡꯒꯦ
ꯆꯥꯔꯣ ꯑꯗꯨꯗꯤ ꯆꯥꯔꯣꯏꯗꯅ ꯍꯜꯂꯣ ꯍꯂꯣ ꯑꯍꯥ ꯍ ꯍꯌꯦꯡ ꯊꯕꯛ ꯆꯠꯅꯤꯡꯉꯥꯏ ꯆꯜꯂꯦ ꯑꯩꯁꯦ
ꯇꯔꯥ ꯃ ꯇ ꯀꯩ ꯀ ꯇꯕ꯭ꯔꯣ
ꯥꯁꯦ
ꯇꯥꯏꯌꯦ
ꯐꯣꯟꯗ ꯀ
ꯅꯪꯒꯤ ꯇꯥꯗꯕ꯭ꯔꯣ
ꯄ ꯀꯩ ꯍꯥꯏꯅꯣ
ꯅꯪꯒꯤ ꯇꯛꯑꯗꯕ꯭ꯔꯣ ꯍꯥꯏꯕꯅꯣ
ꯇꯥꯏ ꯇꯥꯏ ꯃ
ꯑꯣꯏꯔꯦꯗ ꯅꯪꯒꯤ ꯑꯩꯕꯨ ꯈꯪꯍꯜꯂꯦ
ꯈꯪꯍꯜꯂꯦ ꯈꯪꯍꯜꯂꯦ
ꯎꯝ
ꯇꯥꯅꯤꯡꯕ ꯋꯥꯍꯩ ꯁꯨꯈꯪ ꯈꯪꯉꯦ
ꯇꯥꯅꯤꯡꯕꯗꯣ ꯅꯪꯒꯤ ꯎꯈꯨꯜꯁ ꯇꯥꯕ ꯉꯝꯃꯦ ꯇꯥꯗ꯭ꯔꯗꯤ ꯂꯩꯕ ꯉꯝꯖꯗꯕ ꯑꯗꯨꯗ
ꯃꯁꯤꯕ ꯉꯝꯗ꯭ꯔꯕ ꯄꯨꯛꯅꯤꯡꯕ ꯋꯥꯈꯛ ꯑꯩꯁꯦ
ꯀꯗꯔꯦ ꯑꯩꯅ ꯇꯧꯕꯅ ꯈꯟꯊꯔꯦ ꯗꯣꯁꯥꯅꯤꯀꯣ ꯑꯗꯧꯁ ꯇꯥꯔꯦ ꯑꯩꯈꯣꯏꯅꯤ
ꯗ ꯁꯅꯤ ꯉꯒꯥꯥꯏꯆꯣ
ꯃꯟꯇ꯭ꯔꯤ ꯗꯔꯅꯜꯁꯤꯅꯥꯒꯤ ꯈꯪꯕ꯭ꯔꯣ
ꯍꯥꯥ
ꯃꯟꯇ꯭ꯔꯤ ꯗꯅꯥꯟꯁꯤꯅꯥ
ꯈꯪꯗꯦ
ꯍ ꯈꯪꯍꯜꯂꯨꯔ
ꯍꯥꯥ
ꯊꯉꯥꯏꯂꯨꯔꯛ
ꯍꯣꯏ
ꯊꯍꯥꯟ ꯅꯤꯡꯗꯦꯗ ꯈꯔꯍꯥꯟ ꯂꯩꯗꯒꯤꯦ ꯀꯣꯅ ꯑꯣꯏ ꯁꯤꯔꯒ
ꯅꯪꯗꯤ ꯀꯩ ꯌꯦꯟꯁꯥꯡ ꯊꯣꯡꯔꯒꯦ ꯀꯩ ꯌꯦꯟꯁꯥꯡ ꯊꯣꯡꯉꯒꯦ ꯆꯥꯛ ꯆꯥꯗ꯭ꯔꯦ ꯍꯥꯏꯗꯥꯏꯅꯦ ꯑꯩꯗꯤ ꯆꯥꯛ ꯆꯥꯔꯒꯦ ꯇꯥꯗꯕ꯭ꯔꯣ
ꯇꯄꯔ
ꯇꯥꯏꯃꯦ
ꯑꯗꯨꯃꯥꯏꯅ ꯇꯥꯧꯕꯅꯣ ꯕꯕꯥ ꯀꯤꯌꯦꯦ ꯍꯥꯏ
ꯀꯔꯤꯗꯤ ꯀꯤꯕꯅꯣ ꯅꯪ ꯃꯤ ꯅꯠꯇ꯭ꯔꯣ
ꯀ ꯉꯁꯥꯏꯗꯤ ꯌꯥꯝꯅ ꯃꯤ ꯌꯥꯝ ꯐꯝꯃꯦ ꯀ ꯔꯥꯠ ꯍꯧꯖꯤꯗꯤ ꯁꯍꯔꯦꯦ ꯏꯗꯧꯒ
ꯅꯪꯅꯊꯟꯗ ꯂꯩꯕ꯭ꯔꯣ
ꯃꯤ ꯑꯅꯌꯦ
ꯎꯂꯅ
ꯃꯤ ꯌꯥꯝꯃꯦ ꯃꯁꯤꯡ ꯀꯥꯎꯟ ꯇꯧꯕ ꯉꯝꯗꯦ ꯣ ꯌꯦꯅꯤ ꯍꯥꯏ ꯍꯅ ꯂꯩꯗꯤꯃꯤ ꯌꯥ
ꯎꯝ
ꯅꯪꯒꯤꯦ
ꯃꯕꯤꯃꯒꯥ
ꯅꯤ ꯈꯇꯝ
ꯎꯝ
ꯎꯝ ꯑꯔꯝ ꯑꯣꯏꯣꯏꯅꯦ
ꯏꯃꯥꯟꯕꯤ ꯑꯃ ꯅꯪ ꯈꯪꯅꯕꯗꯣ
ꯈꯪꯗꯦ ꯍꯥꯏ ꯀꯔꯤꯝꯇ ꯅꯪ ꯐꯥꯎ ꯈꯪꯈꯤꯌꯦ
ꯑ
ꯇꯕ꯭ꯔꯣ ꯅꯪꯕꯨꯐꯥꯎ ꯈꯪꯖꯗꯦꯗꯤ ꯇꯥꯔꯕ
ꯅꯪ ꯁꯤꯁꯦ ꯇꯥꯔꯣ ꯇꯥꯕ꯭ꯔꯣ ꯌꯥꯝ ꯍꯥꯏ ꯌꯥꯝ ꯉꯥꯡ ꯌꯥꯝ ꯍꯥꯏꯌꯦꯀꯣ
ꯅꯧꯕ ꯑꯗꯨꯝ ꯉꯥꯡꯅꯤꯡꯕꯗꯣ ꯑꯩꯗꯤ
ꯑꯣ
ꯅꯪ ꯅ ꯑꯣ ꯍꯥꯏꯕꯗꯣ ꯄꯛꯄꯅ ꯂꯣꯏꯔꯦ
ꯄꯛꯄꯅ ꯂꯣꯏꯔꯦ ꯅꯣꯡꯃꯈꯣꯏ ꯀꯈ ꯈꯨꯟꯗ ꯂꯥꯛꯑꯣ
ꯊꯝꯕꯣꯏꯒꯥꯏꯦꯦ
ꯑꯍꯥꯎꯕ ꯊꯣꯡꯕꯤꯒꯦ
ꯑꯇꯣꯞꯄ ꯊꯣꯡꯕꯤꯔꯝꯗꯣꯏ ꯃꯥꯖꯤꯀ
ꯍ ꯇꯣꯄꯅꯣ
ꯈꯪꯇꯦ ꯀꯣꯥꯏꯗꯦ
ꯎꯝ
ꯇꯕꯣ
ꯇꯃꯦꯃꯦ ꯇꯥꯏꯃꯦ
ꯊ
ꯇꯥꯗꯕ꯭ꯔꯣ ꯇꯥꯕ꯭ꯔꯣ
ꯌꯥꯌꯦꯦ
ꯇꯛ ꯇꯥꯔꯕ꯭ꯔꯣ
ꯆꯥꯗ꯭ꯔꯤꯒ ꯊꯣꯡꯕ ꯐꯥꯎꯍꯋ
ꯉꯁꯥꯏꯗꯤ ꯆꯥꯔꯦ ꯍꯥꯏꯑꯦ ꯍꯧꯖꯤꯛꯇꯤ ꯆꯥꯗ꯭ꯔꯤ ꯍꯥꯏꯑꯦ ꯀꯩꯅꯣ
ꯂꯝꯕꯗꯣ ꯂ ꯑꯣ ꯂꯥꯝꯕꯒꯤ ꯑꯃꯨꯛ ꯆꯥꯗꯦꯅ ꯑꯩꯅ ꯑꯃꯨꯛ ꯍꯥꯏꯖꯕꯗꯣ ꯍ ꯎ
ꯑꯗꯨ ꯍꯦꯛꯃꯥꯟꯕꯤ ꯈꯣꯟꯖꯦꯜꯒ ꯌꯥꯝꯅ ꯅꯥꯕ ꯑꯃ ꯂꯩꯑꯦ
ꯑꯣ ꯅꯨꯡꯁꯤꯕ꯭ꯔꯣ ꯅꯤꯡꯁꯤꯡꯁꯤꯡꯕ꯭ꯔꯣ ꯀꯌꯥꯦꯕ ꯇꯥꯔꯕ꯭ꯔꯣ
ꯀꯍꯥꯝ ꯅꯣ ꯑꯍꯥꯎ ꯑꯍꯥꯎꯕ ꯉꯥꯛꯇꯅꯦ ꯑꯩꯈꯣꯏꯅ ꯆꯥꯕꯗꯤ ꯅꯣꯏꯗꯤ ꯊꯤ ꯊꯤꯕꯉꯜꯇ ꯎꯝ